ꯇꯔꯕꯣ
ꯑꯣꯏ ꯇꯥꯏꯌꯦ
ꯑꯣ ꯑꯩꯅꯒꯥꯡ ꯐꯖꯅ ꯇꯥꯕ꯭ꯔꯥ
ꯎꯝ ꯅꯪꯗꯤ
ꯑꯣ ꯑꯗꯨꯝ ꯇꯥꯏꯌꯦ ꯐꯖꯅ
ꯑ
ꯑꯣ ꯆꯥꯛ ꯆꯥꯕꯤꯔꯕꯔꯕꯣ ꯑꯩ ꯆꯥꯛ ꯆꯥꯗ꯭ꯔꯤ ꯑꯣ ꯀꯦꯃꯦꯟꯁꯤꯤꯟ ꯆꯥꯒꯦ
ꯑꯩ ꯑꯩ ꯃꯃꯤꯡꯗꯤ ꯈꯪꯗꯦꯕ ꯕꯤꯇꯔ ꯒꯥꯔꯗꯀꯨꯝꯕ ꯑꯃ ꯐꯜꯆꯥꯏ
ꯑꯣ ꯅꯪꯅ ꯊꯣꯡꯉꯔꯣ ꯀꯩꯅꯣ
ꯎꯝ ꯊꯣꯡꯗꯅꯦ
ꯎꯝ ꯑꯩ ꯆꯥꯗ꯭ꯔꯤꯌꯦ ꯉꯁꯥꯏ ꯑꯌꯨꯛ ꯆꯥ ꯅꯨꯡꯒꯨꯝꯕ ꯊꯛꯄ ꯑꯌꯨꯛꯀꯤꯗꯣ
ꯑꯣ ꯑꯌꯥ ꯑꯌꯨꯛ ꯑꯌꯨꯛꯒꯤ ꯆꯥꯛ ꯆꯥ ꯆꯥ ꯊꯥꯎꯔꯁꯨ ꯍꯧꯖꯤꯛꯇꯤ ꯊꯦꯡꯈ꯭ꯔꯦ
ꯎꯝ ꯑꯗꯨ ꯑꯩꯅ ꯂꯥꯝꯗꯦꯅ
ꯑ ꯑꯩꯁꯨ ꯄꯨꯡ ꯄꯨꯡ ꯇꯔꯥ ꯌꯧꯔꯝꯗꯥꯏꯗꯒꯤ ꯇ ꯆꯥꯕꯅꯤ ꯑꯩꯁꯨ ꯆꯔꯆ ꯆꯠꯂꯒ ꯍꯜꯂꯛꯑꯒ ꯊꯣꯡꯔꯒ ꯆꯥꯕꯒꯤꯀꯣ
ꯎꯝ ꯐꯩꯌꯦ ꯐꯩꯌꯦ ꯑꯗꯨ ꯃꯌꯥꯝ ꯃꯌꯥꯝ ꯆꯥꯎꯋꯣ
ꯆꯥꯃꯟꯕꯒꯤꯔꯥ ꯈꯪꯗꯦ ꯅꯣꯏ ꯃꯟꯕꯒꯤ
ꯑꯦ ꯑꯦ ꯅꯣꯏꯗꯤ ꯍꯛꯆꯥꯡ ꯁꯥꯖꯦꯟ ꯇꯧꯗ ꯌꯥꯕ
ꯀꯩ ꯌꯦꯟꯁꯥꯡ ꯊꯣꯡꯈ꯭ꯔꯦ ꯅꯣꯏꯗꯤ
ꯑꯩꯈꯣꯏꯒꯤꯗꯤ ꯏꯟꯁꯥꯡꯁꯦ ꯏꯔꯣꯟꯕꯒ ꯕꯣꯔꯥꯒ
ꯑꯣ ꯕꯣꯔꯥ ꯆꯥꯛ ꯆꯥꯕ ꯀꯥꯟꯗ ꯆꯥꯕ꯭ꯔꯣ
ꯎꯝ ꯑꯗꯨꯝ ꯏꯔꯣꯟꯕꯒꯨꯝꯕ ꯑꯃ ꯇꯧꯔꯒ ꯀꯥꯡꯁꯣꯏꯒꯨꯝꯕ ꯇꯧꯀꯥꯟꯗ ꯕꯣꯔꯥ ꯍꯧꯔꯒ ꯑꯗꯨꯝ ꯆꯥꯏ
ꯑꯣꯝ ꯑꯩꯈꯣꯏꯗꯤꯨꯞꯗꯣꯒꯨꯝꯕꯗꯨꯣ ꯄꯥꯛ ꯆꯥꯗꯕꯀꯣ
ꯑꯗꯨ ꯃꯤ ꯃꯤꯒꯤ ꯑꯄꯥꯝꯕ ꯍꯥꯏꯗꯤ ꯃꯥꯥꯏ ꯃꯥꯒꯤ ꯃꯣꯏ ꯍꯥꯏꯗꯤ ꯈꯨꯏꯡ ꯈꯨꯗꯤꯡꯗꯨꯒꯤ ꯃꯇꯨꯡ ꯏꯟꯅ ꯑꯗꯨꯝ ꯍꯩꯅꯕꯖꯥꯠꯅꯤꯗ ꯅꯠꯇ꯭ꯔꯥ
ꯍꯥꯎꯁꯨꯛ ꯍꯋꯥꯏ ꯕꯣꯔꯥꯗꯣ ꯑꯩꯁꯨ ꯗꯨꯀꯥꯟꯗꯒꯤ ꯌꯥꯝ ꯂꯥꯏꯔꯒ ꯆꯥꯕꯅꯦ
ꯎꯝ ꯑꯗꯨꯝ ꯌꯥꯝ ꯇꯣꯏꯅ ꯆꯥꯕꯁꯨ ꯐꯠꯇꯦ
ꯞ ꯆꯥꯕ ꯅꯨꯡꯉꯥꯏꯌꯦ ꯑꯩꯈꯣꯏ ꯗꯨꯀꯥꯟꯗꯒꯤ ꯎꯝ ꯎꯝ ꯑꯩꯈꯣꯏ ꯏꯅꯦ ꯍꯥꯏ ꯏꯅꯦ ꯑꯗꯨꯝ ꯑꯩꯈꯣꯏꯗꯤ ꯏꯅꯦ ꯏꯃꯥ ꯑꯗꯨꯝ ꯀꯧꯋꯦ ꯃꯩꯇꯩ ꯅꯨꯄꯤ ꯑꯃ ꯂꯩꯌꯦꯕ
ꯑꯥ
ꯃꯥ ꯗꯨꯀꯥꯟꯗꯒꯤ ꯌꯥꯝ ꯂꯧꯔꯒ ꯆꯥꯕꯅꯦ ꯑꯩꯈꯣꯏꯗꯤ
ꯎꯝ ꯑꯗꯨꯗꯤ ꯅꯪ ꯅꯣꯏ ꯈꯨꯟꯗ ꯂꯩꯇꯦ ꯑꯅꯛꯄꯗ ꯂꯩ
ꯑ ꯑꯩ ꯈꯨꯟꯗ ꯂꯩꯇꯦ ꯍꯣꯏ
ꯑ ꯑꯣ ꯁꯔꯒꯇ
ꯏꯟ ꯆꯠꯄꯁꯨ ꯐꯪꯗꯦ ꯑꯗꯨꯒ ꯚꯦꯀꯦꯁꯟꯁꯨ ꯑꯗꯨꯝ ꯁꯤꯔꯦꯟꯗ ꯑꯗꯨꯝ ꯁ꯭ꯄꯦꯟ ꯇꯧꯔꯦ
ꯀꯩꯅꯣꯗꯤ ꯀꯣꯏꯕ ꯂꯥꯡꯕꯒ ꯆꯠꯇ꯭ꯔꯥ ꯍꯥꯏꯗꯤ ꯑꯗꯨꯝ ꯁꯨꯃꯥꯏꯅ ꯀꯩꯅꯣꯒꯨꯝꯕ ꯁꯨꯇꯤꯒꯨꯝꯕ ꯐꯪꯕ ꯈꯣꯠꯄꯗ
ꯎꯝ ꯎ ꯄꯛ ꯆ ꯄꯥꯛ ꯆꯠꯇꯦꯗ ꯑꯩꯗꯤ ꯃꯐꯝꯁꯨ ꯌꯥꯝ ꯈꯪꯕ ꯑꯣꯏꯗꯦ
ꯃꯐꯝ ꯈꯪꯗꯁꯨ ꯍꯥꯏꯗꯤ ꯏꯃꯥꯟꯅꯕꯤ ꯀꯩꯅꯤ ꯈꯪꯗꯦ ꯑꯗꯨꯝ ꯆꯠꯄ ꯌꯥꯏ ꯀꯩꯅ
ꯎꯝ ꯂꯥꯏꯁꯨ ꯂꯥꯛꯑꯦ ꯑꯗꯨꯕꯨ ꯎꯝ ꯄꯣꯛ ꯆꯠꯄꯗꯤ ꯐꯪꯗꯦꯗ ꯈꯪꯗꯦ ꯑꯩꯈꯣꯏꯗꯤ
ꯎꯝ
ꯑꯗꯨꯝ ꯂꯩꯑ ꯍꯥꯏꯕ ꯇꯥꯔꯦ ꯂꯩ ꯂꯩꯑ ꯍꯥꯏꯕ ꯕꯈꯛꯅꯦ ꯆꯠꯄ ꯆꯠꯄꯗꯤ ꯐꯪꯉꯦ
ꯇꯨꯡꯗꯣ ꯐꯅ ꯐꯪꯉꯛꯀꯅꯤꯗ ꯍꯥꯏꯗꯤ ꯃꯥꯒꯤ ꯃꯇꯝ ꯃꯇꯝꯅꯕꯨ ꯌꯧꯔꯛꯑꯗꯤ ꯑꯗꯨꯝ
ꯍꯥꯥ ꯍꯥ
ꯎꯝ
ꯑꯩꯁꯦ ꯑꯩ ꯆꯠꯄ ꯐꯪꯕ ꯍꯥꯏꯁꯦ ꯕꯖꯥꯔꯒꯨꯝꯕ
ꯑꯅꯥꯅꯥ ꯀꯂ
ꯍ
ꯎꯝ
ꯎ ꯆꯤꯡꯒꯨꯝꯕ ꯈꯔ ꯀꯥꯕ
ꯎꯝ ꯆꯤꯡ ꯀꯥꯕꯗꯤ ꯑꯗꯨꯝ ꯅꯛꯑꯃꯅꯤꯗ ꯅꯣꯏꯔꯣꯒ
ꯍꯣꯏ ꯑ ꯂꯥꯛꯑꯦ
ꯍꯥꯏꯗꯤ ꯅꯣꯏ ꯅꯣꯏꯅ ꯂꯩꯔꯤꯗꯣ ꯆꯤꯡ ꯀꯥꯐꯝ ꯂꯣꯝꯗꯅꯦꯕ ꯍꯥꯏꯗꯤ ꯅꯣꯏꯒꯤ ꯂꯥꯏꯔꯤꯛ ꯇꯝꯐꯝꯗꯨꯒ ꯅꯛꯅꯅ ꯑꯗꯨꯝ
ꯑ
ꯑꯣ ꯀꯇ ꯀꯇ ꯑꯩꯈꯣꯏ ꯌꯨꯝ ꯑꯩꯈꯣꯏꯔꯣꯝꯒꯤꯁꯨ ꯑꯩꯈꯣꯏ ꯈꯨꯟꯂꯣꯝꯁꯨ ꯌꯥꯝ ꯂꯥꯞꯇꯦ ꯍꯥꯏꯗꯤ ꯑꯩꯈꯣꯏꯅ ꯑꯃꯨꯛ ꯁꯣꯝ ꯅꯥꯀꯟ ꯃꯃꯥꯡꯗ ꯑꯣꯏꯕ
ꯑꯣ ꯈꯨꯟꯅꯔꯣ
ꯎꯝ
ꯑꯣ ꯅꯨꯡꯉꯥꯏꯅꯤ ꯅꯣꯏꯗꯤ ꯎꯈꯨꯜꯗ ꯂꯩꯔꯒ ꯀꯣꯂꯦꯖ ꯀꯨꯝꯕ ꯀꯥꯕ ꯃꯇꯝꯗ ꯌꯨꯝꯗ ꯂꯩꯔꯒ ꯑꯗꯨꯝ ꯀꯥꯕ ꯌꯥꯏꯅꯤꯀꯣ ꯅꯣꯏꯗꯤ
ꯎꯝ
ꯎꯝ ꯑꯩꯈꯣꯏꯁꯦ ꯂꯥꯛꯞꯃꯟꯕꯒꯤꯀꯣ
ꯃꯥꯅꯦ ꯈꯪꯗꯦ ꯍꯧꯖꯤꯛꯀꯥꯟ ꯌꯥꯝ ꯁꯥꯗ꯭ꯔꯕ
ꯀ ꯍꯥꯏꯕ
ꯍꯥꯏꯗꯤ ꯍꯧꯖꯤꯛꯀꯥꯟꯁꯦ ꯌꯥꯝꯅ ꯁꯥꯗ꯭ꯔꯥ ꯍꯥꯏꯕ
ꯍꯥ ꯍ
ꯎꯝ ꯑꯔ ꯅꯣꯡꯖꯨ ꯆꯨꯗꯦ ꯑꯗꯨꯝ ꯆꯨꯒꯗ ꯆꯨꯒꯗ ꯃꯥꯜꯂꯒ ꯑꯗꯨꯝ ꯃꯪꯉꯒ ꯂꯩ ꯎꯝ
ꯑꯗꯣ ꯑꯩꯗꯤ ꯎꯝ ꯃꯩꯇꯩꯁꯨ ꯌꯥꯎꯋꯦ ꯍꯥꯏꯕꯗꯤ ꯈꯪꯗꯦꯕ
ꯑꯥ
ꯃꯅꯤꯄꯨꯔꯤꯅꯤ ꯑꯗꯨꯕꯨ ꯑꯩꯗꯤ ꯃꯩꯇ ꯌꯥꯎꯋꯦ ꯍꯥꯏꯕ ꯈꯪꯅꯕꯗꯣ ꯅꯪꯒꯤ ꯚꯣꯏꯁ ꯃꯦꯁꯦꯁꯇꯣ ꯇꯥꯔ ꯃꯒ ꯣꯏꯆꯃꯁꯁ ꯁꯤꯒꯤ ꯃꯇꯩꯅꯤ ꯍꯥꯏꯕ ꯈꯪꯗꯣꯛꯄ ꯖꯥꯠꯇꯣ
ꯎꯝ ꯃꯥꯅꯦ ꯃꯥ
ꯑ ꯑꯩ ꯑꯩ ꯉꯥꯡꯕꯁꯦ ꯒ꯭ꯌꯥꯟ ꯇꯥꯕꯗꯤ ꯒ꯭ꯌꯥꯟ ꯇꯥꯕꯗꯤ ꯌꯥꯏꯀꯣ
ꯎꯝ ꯌꯥꯏ ꯑꯏ ꯀꯗ ꯑꯦ ꯑꯗꯨꯝ
ꯑꯣ
ꯑꯗꯨ ꯅꯣꯏꯒꯤꯗꯤ ꯂꯧꯒꯨꯝꯕꯒꯗꯤ ꯂꯩꯇꯕ꯭ꯔꯥ ꯎꯝ ꯑꯗꯨꯝ ꯑꯩ ꯑꯩ ꯑꯩ ꯑꯗꯨꯝ ꯒ꯭ꯌꯥꯟ ꯇꯥꯏꯗ
ꯑꯥ
ꯍꯥꯏꯗꯤ ꯅꯣꯏꯒꯤꯗꯤ ꯂꯧ ꯎꯕ ꯈꯣꯠꯄ ꯑꯗꯨꯝ ꯍꯥꯏꯗꯤ ꯐꯧ ꯊꯥꯐꯝ ꯈꯣꯠꯐꯝ ꯂꯩꯇꯕ꯭ꯔꯥꯕ ꯑꯥꯗ ꯈꯨꯟꯗ
ꯎꯝ ꯈꯨꯟꯗꯗꯤ ꯌꯥꯝ ꯇꯧꯕꯅꯦ ꯂꯧ ꯂꯛꯑꯦ ꯂꯧ ꯌꯥꯝ ꯆꯠꯂꯦ
ꯎꯝ
ꯎꯝ ꯏꯁꯤꯡ ꯏꯁꯤꯡꯒꯤ ꯂꯥꯛꯑꯣ ꯀꯣ
ꯑꯥ
ꯑꯗꯨꯒ ꯆꯤꯡꯗ ꯖꯪꯒꯜꯗ ꯇꯧꯕꯖꯥ ꯑꯁꯨꯛ ꯌꯥꯝ ꯇꯧꯕꯅꯦ
ꯑꯣ ꯍꯥꯏꯗꯤ ꯏꯟꯖꯥꯡ ꯅꯥꯄꯤ ꯊꯥꯕ ꯄꯣꯠ ꯆꯩ ꯊꯥꯕꯗꯣ
ꯍꯥꯥ
ꯎꯝ ꯑꯩꯈꯣꯏꯁꯨ ꯑꯗꯨꯝ ꯂꯩ ꯂꯧ ꯆꯠꯄ ꯌꯥꯎꯋꯦ ꯍꯧꯖꯤꯛꯇꯤ ꯇꯤ ꯅꯣꯡ ꯇꯥꯗꯕꯒꯤ ꯋꯥꯏꯗꯅ ꯏꯁꯤꯡ ꯂꯩꯇ꯭ꯔꯗꯤꯦ
ꯑꯣ ꯑꯣ ꯑꯣ ꯑꯁ ꯑꯩꯁꯨ ꯁꯤꯗ ꯂꯩꯥꯏꯔꯒ ꯂꯧ ꯌꯥꯝ ꯆꯥꯅꯤꯡꯕꯅꯦ ꯑꯗꯣ ꯑꯗꯨꯝ ꯆꯠꯄ ꯐꯪꯗꯦ
ꯑꯗꯨ ꯑꯗꯨꯝ ꯆꯠꯄ ꯍꯅ ꯀꯔꯗꯤ ꯑꯗꯨꯝ ꯋꯥꯗꯕꯅꯤꯗ ꯑꯗꯨꯒ ꯍꯥꯏꯗꯤ ꯁꯨꯡꯆꯠ ꯁꯨꯡꯆꯠ ꯆꯠꯇ꯭ꯔꯤꯕ ꯃꯤꯅꯗꯤ ꯑꯗꯨꯝ ꯇꯟꯕ ꯍꯥꯏꯇꯥꯔꯦ ꯍꯥꯏꯗꯤ
ꯎꯝ
ꯅꯪꯗꯤ ꯐꯨꯠꯕꯣꯜꯒ ꯌꯦꯡꯗ꯭ꯔꯣ
ꯑꯍꯣꯏ ꯌꯥꯝ ꯌꯦꯡꯉꯦ
ꯎꯝ ꯑꯩꯁꯨ ꯌꯥꯝ ꯀꯥꯏꯅꯗꯤ ꯌꯦꯡꯗꯦ ꯑꯗꯣ ꯑꯩꯅ ꯄꯥꯝ ꯄꯥꯝꯕ ꯂꯝꯗꯣ ꯌꯥꯎꯔꯀꯥꯟꯗ ꯑꯗꯨꯝ ꯌꯦꯡꯕ ꯚꯥꯏ ꯑꯗꯨꯃꯥꯏꯅꯒꯨꯝꯕ ꯌꯦꯡꯕ ꯌꯥꯎꯋꯦ
ꯅꯪꯗꯤ ꯀꯩ ꯀꯩꯅꯣꯒꯤ ꯃꯤ ꯂꯣꯛꯇꯥꯛꯀꯨꯝꯕꯗꯒ ꯀꯣꯏꯕ ꯆꯠꯅꯕꯗꯣ ꯅꯪꯗꯤ ꯆꯠꯅꯤꯡꯗ꯭ꯔꯣ
ꯌꯥꯝ ꯆꯠꯅꯤꯡꯉꯦ ꯑꯩꯁꯨ ꯃꯐꯝꯁꯨ ꯈꯪꯗꯦ ꯄꯨꯕꯤꯅꯕ ꯃꯤꯁꯨ ꯂꯩꯇꯦ
ꯇꯅ ꯂꯣꯛꯇꯥꯛ ꯈꯛ ꯋꯥ ꯅꯠꯇꯅ ꯑꯗꯨꯝ ꯍꯧꯖꯤꯛꯀꯥꯟꯗꯤ ꯄꯥꯠ ꯅꯨꯡꯗ ꯑꯃ ꯊꯔꯣ ꯊꯝꯕꯥꯜꯗꯣ
ꯎꯝ ꯑꯗꯨꯝ ꯏꯟꯁꯇꯒ꯭ꯔꯥꯝꯗ ꯈꯛ ꯌꯦꯡꯉꯒ ꯂꯩꯕꯅꯦ ꯆꯠꯅꯤꯡꯉꯁꯨ ꯎꯄꯥꯏ ꯂꯩꯇꯕꯒꯤ ꯃꯤ ꯄꯨꯅꯤꯡꯉꯥꯏꯁꯨ ꯂꯩꯇꯦ ꯑꯗꯨꯒ ꯎꯝ ꯀꯥꯏꯗ ꯆꯠꯂꯗꯤ ꯂꯣꯛꯇꯥꯛꯗꯣ ꯌꯥꯎꯒꯅꯤ ꯍꯥꯏꯕ ꯐꯥꯎ ꯒꯨꯝꯕ ꯈꯪꯗꯕ ꯑꯗꯨꯒꯤ
ꯂꯣꯛꯇꯥꯛꯄꯨꯗꯤ ꯈꯤꯇꯪ ꯂꯥꯞꯄꯦ ꯑꯗꯨꯒ ꯂꯣꯛꯇꯥꯛ ꯅꯠꯇ꯭ꯔꯁꯨ ꯄꯥꯠꯀꯨꯝꯕ ꯑꯅꯛꯄ ꯄꯥꯠ ꯀꯨꯝꯕꯗꯒ ꯑꯗꯨꯝ ꯍꯧꯖꯤꯛꯀꯤ ꯊꯔꯣ ꯊꯝꯕꯥꯝ ꯐꯖꯅ ꯑꯗꯨꯝ ꯍꯧꯕ ꯖꯒꯥ ꯂꯩꯕꯅꯦꯕ ꯑꯗꯨꯒꯨꯝꯕꯗꯒ ꯑꯗꯨꯝ ꯆꯠꯅꯕꯅꯦ ꯍꯧꯖꯤꯛ ꯅꯨꯄꯥ ꯅꯨꯄꯤꯗ ꯐꯣꯇꯣ ꯀꯥꯞꯄ ꯈꯣꯠꯄ ꯑꯗꯨꯒ ꯍꯧꯖꯤꯛꯀꯤ ꯃꯥꯒꯤ ꯃꯅꯥꯗꯨꯒ ꯐ꯭ꯂꯥꯋꯔꯗꯨꯒ ꯄꯥꯏꯔꯒꯒ
ꯑꯩꯁꯨ ꯅꯍꯥꯟꯗꯣ ꯀꯣꯂꯦꯖ ꯆꯠꯄꯀꯣ ꯀꯣꯂꯦꯖ ꯂꯝꯕꯤꯗ ꯑꯉꯥꯡ ꯃꯆꯥ ꯍꯣꯏ ꯑꯁꯤ ꯋꯥꯇꯔ ꯂꯤꯂꯤꯒꯤ ꯋꯥꯏꯠꯇꯣ ꯄꯥꯏꯔ ꯂꯝꯕꯤꯗ ꯂꯩꯔꯝꯕ ꯑꯩꯅ ꯕꯦꯃꯥ ꯑꯩꯒꯤ ꯈꯔ ꯄꯤꯌꯥ ꯍꯥꯏꯕꯒꯤꯀꯣ ꯂꯧꯅꯤꯡ ꯃꯟ ꯕꯒꯤ ꯑꯗꯣ ꯃꯣ ꯃꯣꯏꯗꯣ ꯑ ꯆꯦꯆꯦ ꯀꯌꯥ ꯂꯧꯒꯦ ꯍꯥꯏꯔꯒ ꯑꯩꯅ ꯐꯣꯔ ꯄꯤꯌꯣ ꯍꯥꯏꯔꯒ ꯃꯥꯗꯣ ꯃꯣꯏꯗꯣ ꯃꯔꯤ ꯄꯤꯌꯦ ꯑꯩꯗꯣ ꯅꯨꯡꯁꯤꯃꯟꯕꯒꯤ ꯂꯨꯄꯥ ꯀꯨꯟ ꯄꯤꯔꯒ ꯑꯩꯁꯨ ꯌꯥꯝꯅꯨꯡꯁꯤꯕ
ꯎꯝ
ꯅꯤꯡꯉꯦ ꯆꯠꯄ ꯐꯪꯗꯦ
ꯑꯗꯨꯝ ꯃꯔꯛꯇ ꯆꯠꯄ ꯌꯥꯏ ꯅꯣꯏꯅ ꯅꯃꯥꯟꯅꯕꯤ ꯀꯩꯒꯩ ꯇꯧꯔꯒ
ꯎꯝ ꯑꯩꯒꯨꯝꯅ ꯃꯣꯏꯁꯨ ꯈꯪꯔꯝꯃꯣꯏ ꯁꯤꯒꯨꯝꯕꯁꯦꯀꯣ ꯍꯥꯏꯕ ꯍꯥꯏꯕꯗꯤ ꯀꯥꯏꯗꯒꯤ ꯆꯠꯇꯣꯏꯔꯥ ꯅꯠꯇ꯭ꯔꯒ ꯀꯔꯤ ꯀꯔꯤ ꯇꯧꯔꯗꯤ
ꯃꯥꯅꯦ ꯑꯗꯨ ꯀꯩꯅꯣ ꯃꯩꯇꯩꯒꯤ ꯀꯩꯅꯣꯒꯨꯝꯕ ꯑꯝꯇ ꯅꯃꯥꯟꯅꯕꯤ ꯂꯩꯇꯕ꯭ꯔꯥ ꯍꯥꯏꯁꯦ
ꯎꯝ ꯂꯩꯌꯦ
ꯎꯝ ꯃꯣꯏꯅ ꯐꯖꯅ ꯍꯥꯏꯗꯤ ꯃꯣꯏꯒ ꯆꯠꯃꯤꯟꯅꯔꯗꯤ ꯍꯦꯟꯅ ꯒ꯭ꯌꯥꯟ ꯇꯥꯅꯤꯩ
ꯎꯝ ꯑꯗꯣ ꯃꯣꯏꯁꯨ ꯂꯥꯞꯅ ꯂꯩꯕꯀꯣ ꯑꯩꯁꯨ ꯈꯪꯗꯦ ꯑ ꯑꯗꯨꯁꯨ ꯅꯨꯄꯤ ꯑꯅꯤꯈꯛꯅꯦꯕꯀꯣ
ꯎꯝ
ꯑꯅꯤ ꯂꯩꯌꯦ ꯑꯗꯣ ꯃꯣꯏꯗꯣ ꯀꯣꯂꯦꯖ ꯄꯥꯛ ꯂꯥꯛꯇꯦ ꯑꯦ ꯂꯥꯔꯁꯨ
ꯎꯝ
ꯂꯥꯔꯁꯨ ꯉꯟꯅ ꯍꯟꯈꯔ꯭ꯦ ꯃꯣꯏꯗꯤ
ꯎꯝ ꯀꯩꯅꯣ ꯑꯗꯨꯒꯤ ꯅꯣꯏꯅ ꯇꯝꯃꯤꯕ ꯀꯩꯅꯣꯗ ꯑꯣ ꯑꯗꯨꯝ ꯌꯥꯝꯅ ꯇꯣꯏꯅ ꯂꯥꯛꯇꯕ
ꯎꯝ ꯎꯝ ꯈꯋꯥꯥꯏꯗꯒꯤ ꯔꯦꯒꯨꯂꯔ ꯇꯧꯒꯗꯕ ꯀꯣꯂꯦꯖꯅꯦ ꯑꯗꯣ ꯈꯪꯗꯦ ꯃꯣꯏꯗꯣ ꯃꯣꯏꯒꯤ ꯄꯦꯔꯦꯟꯁꯀꯨꯝꯕꯗꯣ ꯑꯣ ꯈꯔ ꯅꯥꯌꯦꯦ ꯍꯥꯏꯅꯒꯨꯝꯕꯀꯣ
ꯑꯣ ꯑꯠꯆꯥ ꯑꯠꯆꯥ
ꯑꯗꯨꯝ ꯂꯥꯛꯇꯕꯒꯤ
ꯎꯝ ꯑꯗꯨꯒꯨꯝꯕ ꯃꯔꯝ ꯑꯣꯏꯔꯗꯤ ꯈꯪꯗꯦ ꯍꯥꯏꯗꯤ ꯅꯣꯏꯅ ꯇꯝꯃꯤꯗꯨꯗꯤ ꯌꯥꯝ ꯀꯥ ꯍꯦꯟꯅ ꯁꯨꯇꯤ ꯁꯨꯇꯤ ꯄꯨꯡꯂꯧ ꯂꯧ ꯌꯥꯗꯕꯅꯦꯕ
ꯍꯣꯏ ꯍꯣꯏ
ꯀꯩꯅꯣꯗꯣ ꯁꯨꯗ꯭ꯔꯗꯤ ꯑꯗꯨꯒꯤ ꯑꯗꯥꯒꯤ ꯆꯦꯛꯁꯤꯟꯕꯅꯤꯅ
ꯎꯝ
ꯅꯪꯗꯤ ꯍꯩ ꯔꯥꯗꯤ ꯄꯥꯝꯗꯕ꯭ꯔꯥ ꯂꯩꯁꯥꯕꯤꯗ ꯍꯩꯔꯥ ꯌꯥꯝ ꯄꯥꯝꯕꯅꯤꯗ ꯑꯥ
ꯎꯝ ꯑꯩ ꯌꯥꯝ ꯆꯥꯏꯌꯦ ꯍꯩꯅꯧꯗ
ꯍꯧꯖꯤꯛꯇꯤ ꯍ ꯍꯩꯅꯧ ꯃꯇꯝꯅꯤꯅꯦ
ꯑ ꯍꯩꯅꯧ ꯃꯉꯥ ꯐꯥꯎ ꯆꯥꯃꯦ ꯃꯉꯥ ꯆꯥꯕ ꯑꯩ
ꯃꯉꯥ ꯅꯪꯅ ꯑꯗꯨꯣꯝ ꯆꯥ ꯉꯝꯕ꯭ꯔꯣ ꯍꯥꯏꯁꯦ
ꯍꯥ ꯉ ꯉ ꯎ ꯅꯍꯥꯟꯗꯣ ꯕꯖꯥꯔꯅꯥꯛꯇ ꯄꯣꯄꯨꯂꯔ ꯌꯥꯝ ꯇꯧꯕ ꯃꯐꯝ ꯍꯥꯏꯕꯗꯣ ꯍꯪꯕ꯭ꯔꯥ ꯎꯝ ꯆꯠꯂꯒ ꯃꯤꯗꯤ ꯐꯤꯔꯣꯜ ꯐꯖ ꯐꯖꯕ ꯁꯦꯠꯂꯒ ꯆꯠꯂꯝꯃꯦ
ꯎꯝ
ꯑꯗꯨꯒ ꯑꯩ ꯏꯃꯥꯟꯗꯕꯤ ꯑꯩꯒ ꯑꯩꯗꯤ ꯑꯦꯠꯃꯤꯁꯟ ꯇꯧꯅꯕ ꯀꯣꯂꯦꯖꯇ ꯂꯥꯛꯄꯀꯣ
ꯎꯝ
ꯇꯕ ꯂꯣꯏꯔꯦ ꯑꯗꯨꯒ
ꯎ ꯏꯃꯥꯟꯅꯕꯤꯅ ꯈꯔ ꯆꯪꯁꯦ ꯍꯥꯏꯕꯒꯤ ꯃꯤꯡ ꯁꯤ ꯍꯥꯏꯩꯅꯧꯗ ꯆꯥꯅꯤꯡꯉꯥꯏ ꯆꯪꯁ ꯍꯥꯏꯕꯒꯤ ꯏꯕꯥꯅꯤꯗꯤ ꯌꯥꯝ ꯐꯖ ꯐꯖꯕ ꯐꯤꯔꯣꯛꯜ ꯁꯦꯠꯂꯒ ꯃꯤꯗꯤ ꯅꯨꯄꯤ ꯅꯨꯄꯥ ꯐꯝꯃꯒ ꯂꯩꯔꯝꯃꯦ ꯑꯗꯣ ꯏꯕꯥꯅꯤꯗꯤ ꯍꯩꯅꯧꯒꯤ ꯄꯥꯝꯕꯤꯗ ꯀꯥꯔꯒ ꯁꯦꯛ ꯇꯧꯔꯒ ꯇꯥꯕꯁꯤꯡꯗꯣ ꯂꯧꯔꯒ ꯑꯗꯨꯝ ꯆꯔ
ꯎꯝ ꯑꯗꯨ ꯃꯜ ꯀꯂ ꯀꯅꯤꯗ
ꯆꯤꯡꯗꯒꯤ ꯃꯤ ꯌꯥꯝ ꯌꯥꯝ ꯃꯥꯜꯂꯦ ꯍꯥꯏꯅ ꯃꯤ ꯌꯦꯡꯅꯔꯕꯅꯤ ꯍꯥꯏꯅ ꯕꯥꯅꯤꯗ
ꯑ ꯑ ꯍꯧꯖꯤꯛ ꯍꯩꯅꯧ ꯃꯇꯝ ꯇꯝ ꯇꯝꯗꯤ ꯂꯣꯏꯔꯛꯇ꯭ꯔꯦ ꯑꯗꯨꯝ ꯀꯤꯍꯣꯝ ꯃꯇꯝ ꯌꯧꯔꯛꯑꯅꯤꯀꯣ
ꯎꯝ ꯑꯁ ꯀꯤ ꯍꯣꯝꯅꯤ ꯄꯥꯛ ꯆꯥꯅꯤꯡꯕ ꯑꯣꯏꯗꯦꯗ ꯑꯩꯈꯣꯏꯗ ꯌꯥꯝ ꯂꯩꯕꯒꯤꯀꯣ
ꯎꯝ ꯑꯩꯈꯣꯏꯅ ꯑꯃꯨꯛ ꯆꯥꯅꯤꯡꯕ ꯀꯤꯍꯣꯝꯁꯦ ꯑꯩꯈꯣꯏ ꯁ꯭ꯋꯥꯏꯗꯗꯤ ꯑꯃꯨꯛ ꯌꯥꯝ ꯀꯥ ꯍꯦꯟꯅ ꯊꯥꯕ ꯈꯣꯠꯄ ꯌꯥꯝ ꯄꯥꯛꯅꯗꯦ ꯌꯨꯝꯗ ꯍꯧꯅꯗꯦꯗꯅ
ꯅꯪ ꯑ ꯃꯅꯤꯄꯨꯔꯗ ꯎ ꯑꯣꯔꯦꯟꯖ ꯌꯥꯝ ꯂꯥꯏꯕ ꯃꯐꯝꯗ ꯈꯪꯕ꯭ꯔꯣ
ꯎꯝ ꯑꯣꯝ ꯂꯩꯔꯣꯅꯥ
ꯍꯥꯥ
ꯑꯗꯨꯝ ꯂꯩꯔꯕꯅ
ꯍ
ꯑꯣ
ꯑꯣ ꯑꯩꯈꯣꯏꯗꯗꯤ ꯑꯩꯈꯣꯏꯗꯗꯤ ꯁꯤꯒꯨꯝꯕꯗꯣ ꯌꯥꯝꯅ ꯍꯥꯏꯕꯤꯒꯀꯣ
ꯎꯝ
ꯆꯥꯕꯁꯨ ꯅꯨꯡꯉꯥꯏ ꯑꯗꯨꯕꯨ ꯌꯥꯝ ꯆꯥꯕ ꯉꯝꯗꯦꯕ
ꯎꯝ ꯑꯗꯨꯝ ꯌꯨꯝ ꯑꯩꯒꯤ ꯏꯁꯥꯗ ꯑꯩꯈꯣꯏꯅ ꯀꯩꯅꯣꯝꯃ ꯄꯣꯠꯇꯣ ꯌꯥꯝ ꯂꯩꯔꯗꯤ ꯑꯗꯨꯝ ꯀꯩꯁꯨ ꯆꯥ ꯍꯩꯅꯗꯕꯅꯤ
ꯍꯥ
ꯍꯥꯏꯗꯤ ꯗꯨꯀꯥꯟ ꯅꯨꯡ ꯐꯝꯕ ꯈꯣꯠꯄ ꯀꯥꯡꯕꯨꯅ ꯑꯣꯏꯔꯣ ꯍꯥꯏꯗꯤ ꯍꯣꯇꯦꯜ ꯍꯥꯡꯕ ꯀꯥꯡꯒꯅ ꯑꯣꯏꯔꯣ ꯃꯣꯏꯅ ꯊꯣꯡꯉꯤꯗꯣ ꯑꯗꯨꯝ ꯇꯣꯏꯅ ꯄꯩꯁꯨ ꯆꯥꯕ ꯄꯥꯝꯗꯕꯅꯦꯕ
ꯍꯝ
ꯇꯨꯝ ꯍꯧꯖꯤꯛ ꯀꯥꯡ ꯃꯇꯝꯁꯨ ꯌꯧꯔꯛꯑꯕꯅꯤꯅ ꯑꯗꯨꯝ ꯄꯨꯈꯠꯅꯔꯛꯑꯅꯤ ꯐꯅ ꯐꯅ ꯍꯥꯏꯗꯤ ꯀ ꯀꯍꯣ ꯃ ꯃꯇꯝ ꯊꯝꯆꯦꯠ ꯍꯧꯖꯤꯛ ꯊꯔꯣ ꯊꯝꯕꯥꯜ ꯍꯧꯔꯛꯏꯗꯣ ꯀꯥꯡ ꯃꯇꯝ ꯑꯣꯏꯕꯣꯏꯅꯦꯕ
ꯎꯝ
ꯑꯗꯨꯝ ꯈꯪꯗꯦ ꯅꯣꯡꯁꯦ ꯈꯔ ꯊꯨꯅ ꯇꯥꯔꯒꯗꯤ ꯐꯗꯧꯅꯤ ꯑꯗꯨꯝ ꯑꯣꯝꯃꯒ ꯁꯥꯔ ꯂꯩ
ꯑꯗꯣ ꯄꯨꯡ ꯀꯌꯥꯗ ꯆꯥꯛ ꯆꯥꯅꯤ ꯅꯪꯗꯦ
ꯄꯨꯡꯁꯦ ꯉꯥꯏꯍꯥꯜ ꯂꯩ ꯆꯥꯅꯤ ꯑꯗꯨꯝ ꯆꯥꯕ ꯍꯥꯏꯁꯤꯗꯤ ꯉꯁꯥꯏ ꯆꯥꯔꯕꯒꯨꯝꯕꯅꯦ ꯑꯗꯨꯣꯏ ꯁꯥꯟꯅꯕꯒꯤꯅꯦ ꯑꯩ ꯉꯁꯥꯏ ꯍꯛꯆꯥꯡ ꯁꯥꯖꯦꯜ ꯇꯧꯕꯒꯤ ꯀꯩꯅꯣ ꯊꯛꯄ ꯍꯥꯏꯇꯥꯔꯦ
ꯎ ꯂꯝ꯭ꯔꯣꯁꯨ ꯃꯇꯝ ꯆꯥꯅ ꯆꯥꯗꯕꯅꯤꯀ
ꯎꯝ ꯑ ꯑꯗꯨ ꯃꯇꯝ ꯍꯣꯏ ꯆꯨꯝꯃꯦ ꯑꯗꯨ ꯃꯇꯝ ꯆꯥꯅ ꯆ ꯆꯥꯍꯧꯒꯗꯕꯅꯦ ꯑꯗꯣ ꯁꯦꯝ ꯆꯥꯕꯩ ꯇꯥꯏꯃꯤꯡꯗꯣ ꯉꯁꯥꯏ ꯑꯌꯨꯛꯇ ꯆꯥꯛꯀ ꯀꯩꯀꯩ ꯇꯧꯔꯒꯗꯤ